ꯍꯣꯏ ꯍꯜꯂꯣ
ꯇꯥꯏ
ꯍꯜꯂꯣ
ꯊꯥꯗ꯭ꯔꯣ
ꯑꯣ ꯇꯥꯔꯦ ꯇꯥꯔꯦ ꯇꯥꯔꯦ ꯀꯩꯗꯧꯔꯤꯒꯦ
ꯑꯦ ꯃꯄꯥꯟꯗ ꯐꯝꯅ ꯂꯩꯌꯦ
ꯅꯪꯉꯣꯟꯗ ꯀꯅꯥꯅ ꯃꯄꯥꯟꯗ ꯐꯝꯃꯣ ꯍꯥꯏꯒꯦ ꯃꯅꯨꯡꯗ ꯐꯝꯃꯨ ꯌꯥꯗ꯭ꯔꯣ
ꯑꯦ ꯌꯥꯝ ꯁꯥꯏꯗꯨꯗꯤ
ꯐꯦꯜ ꯂꯩꯇꯕ꯭ꯔꯣ
ꯐ ꯂꯩ ꯑꯗꯨꯁꯨ ꯁꯥꯏ
ꯐꯦꯟ ꯂꯩꯔꯒ ꯁꯥꯕꯁꯤꯗꯤ ꯑꯁ ꯃꯩꯗꯧꯅ ꯍꯧꯕ꯭ꯔꯣ
ꯎꯝ ꯂꯨꯋꯦ ꯄꯨꯟꯁꯤꯁꯦ
ꯑꯦ ꯅꯨꯡꯁꯥ ꯁꯥꯕꯨ ꯄꯨꯟꯁꯤ ꯂꯨꯒꯦ ꯍꯥꯏꯅꯕ꯭ꯔꯣ
ꯎꯝ
ꯑꯁ ꯂꯣꯏꯔꯦꯍꯦ ꯅꯪꯁꯨ ꯀꯩꯗꯧꯔꯒꯦ ꯆꯥꯛ ꯆꯥꯔꯕꯣ
ꯇꯔꯦ
ꯀꯔꯤ ꯑꯦꯁꯪ
ꯉꯁꯤꯁꯦ ꯃꯃꯤꯡꯕꯨꯗꯤ ꯈꯪꯗ꯭ꯔꯦ ꯑꯣꯔꯒꯥꯦꯅꯤꯛ ꯑꯣꯔꯒꯥꯦꯅꯤꯛ ꯑꯣꯏꯕꯀꯣ
ꯑꯣꯔꯒꯥꯦꯅꯤꯛ ꯚꯦꯖꯤꯇꯦꯕꯜ ꯍꯥꯏꯕ ꯇꯥꯔꯦ ꯗꯏꯔꯦꯛ ꯐ꯭ꯔꯦꯁꯅꯦ ꯐ꯭ꯔꯦꯁ ꯑꯃ ꯆꯥꯔꯦ ꯍꯥꯎꯗ꯭ꯔꯤ ꯍꯥꯏꯕ ꯇꯥꯔꯦ
ꯍꯥꯎꯕꯅꯤꯍꯦ ꯚꯦꯖꯤꯇꯦꯕꯜ ꯆꯥꯕꯁꯨ
ꯍꯥꯎꯕꯅꯤ ꯍꯥꯎꯇꯦ ꯑꯗꯨ ꯈꯔꯗꯤ ꯆꯥꯕꯅꯤꯅ ꯍꯛꯆꯥꯡꯗꯤ ꯅꯨꯡꯉꯥꯏꯔꯅꯤ ꯁꯨꯞꯅ ꯅꯥꯔꯔꯣꯢ
ꯎꯝ ꯍꯥꯏ
ꯁꯣꯝꯗꯤ ꯀꯩꯗꯧꯔꯤꯅꯣ
ꯎꯝ ꯑꯩꯗꯤ ꯁꯣꯝꯗꯤ ꯍꯥꯏꯕ ꯍꯧꯖꯤꯛꯀꯤꯗꯣ ꯅꯪ
ꯑꯥꯑꯥꯑꯥ ꯍꯍꯦ ꯍꯦ ꯑꯦ ꯍꯣꯏꯅꯦ ꯁꯨꯃꯥꯏꯅ ꯍꯥꯏꯕꯅꯤꯅꯦ
ꯑꯪ
ꯑꯗꯨꯗꯤ ꯀꯩ ꯍꯥꯏ ꯍꯥꯏꯔꯣ
ꯌꯦꯛꯇ ꯃꯗꯗꯤ
ꯇꯥꯕ꯭ꯔꯣ
ꯎꯝ
ꯑꯗꯨꯗꯤ ꯀꯔꯤ ꯍꯥꯏꯌꯣ ꯍꯥꯏꯔꯣ
ꯏꯁ ꯈꯪꯅꯔꯒꯕꯨ ꯁꯣꯝ ꯍꯥꯏꯅꯕ꯭ꯔꯣ
ꯍꯦꯍꯦꯍꯦ
ꯑꯩꯗꯤ ꯏꯒꯥꯏꯔꯛꯑꯦꯀꯣ ꯅꯪꯅ ꯁꯣꯝ ꯍꯥꯏꯔꯛꯏꯁꯦ
ꯑꯦ ꯑꯩꯒꯤ ꯀꯔꯤ ꯍꯥꯏꯁꯤꯔꯥ ꯎꯝ ꯀꯌꯥ ꯍꯩꯇꯦ ꯍꯥꯏꯕ ꯇꯥꯔꯦ
ꯎꯝ
ꯑꯗꯨꯒꯤꯅꯦ ꯑꯗꯨꯒꯤꯅꯦ ꯁꯥꯎꯕ ꯌꯥꯗꯦ
ꯁꯥꯎꯒꯦ ꯑꯩꯗꯤ ꯁꯥꯎꯗꯣꯏꯅꯦ
ꯅꯨꯡꯉꯥꯏꯔꯣꯏꯗ ꯁꯤꯗꯤ
ꯑꯩꯗꯤ ꯉꯁꯤ ꯉꯥ ꯒꯥ ꯑ ꯌꯦꯟ ꯆꯥꯏ ꯌꯦꯟꯒꯤꯗꯤ ꯑꯌꯨꯛꯀꯤꯅꯦ ꯑꯗꯣ ꯉꯥꯁꯤꯅ ꯑꯩꯈꯣꯏ ꯏꯃꯥ ꯌꯨꯝꯗꯒꯤ ꯉꯁꯤ ꯂꯥꯛꯄꯀꯣ ꯑꯗꯨꯗ ꯊꯣꯡꯉꯒ ꯄꯨꯔꯛꯄ
ꯌꯦꯟꯁꯥꯡ ꯍꯥꯎꯋꯤꯅꯦ ꯉꯁꯤ ꯑꯗꯨꯅꯤꯅꯦ ꯑꯗꯨꯒꯤꯅꯤꯅꯦ ꯉꯁꯤ ꯁꯥꯎꯒꯦ ꯍꯥꯏꯗꯨꯅꯦ
ꯍꯣꯏ ꯑꯗꯨꯒꯤꯅꯦ ꯉꯁꯤꯗꯤ ꯅꯪ ꯑꯁꯣꯝ ꯍꯥꯏꯕꯅꯤꯅ ꯁꯥꯎꯗꯣꯏꯅꯦ ꯑꯩꯗꯤ
ꯑ ꯍꯣꯏ ꯐꯔꯦꯅꯦ ꯑꯩ ꯂꯥꯜꯂꯦ ꯌꯥꯏꯅ
ꯍꯣꯏ ꯍꯣꯏ ꯌꯥꯔꯦ ꯑꯗꯨꯃꯥꯏꯅ ꯏꯆꯦꯜꯁꯦꯡꯉꯣ ꯍꯥꯏꯕꯅꯤꯗ ꯑꯗꯣ ꯅꯪ ꯉꯁꯤ ꯀꯗꯥꯏ ꯀꯗꯥꯏ ꯆꯠꯀꯦ
ꯑꯩ ꯉꯁꯤꯁꯦ ꯕꯖꯥꯔ ꯆꯠꯂꯦ ꯉꯥꯢꯍꯥꯛ
ꯑꯣ ꯕꯖꯥꯔꯗ ꯀꯔꯤ ꯀꯔꯤ ꯊꯦꯡꯅꯔꯛꯑꯦ
ꯁꯄꯤꯁꯨ ꯊꯦꯡꯅꯗꯦꯗ ꯃꯤ ꯈꯔ ꯎꯑꯦ ꯇꯛꯊꯤꯕ ꯐꯖꯕ ꯄꯤ ꯍꯥꯏꯁꯤꯔꯥ ꯂꯣꯏ ꯉꯁꯤꯁꯤ
ꯑꯁꯛ ꯐꯖꯕꯁꯨ ꯑꯩꯉꯣꯟꯗꯒꯤ ꯍꯦꯜꯂꯝꯃꯣꯏꯀꯣ
ꯍꯦꯜꯂꯝꯃꯣꯏ ꯑꯩꯅꯗꯤ ꯈꯜꯂꯦ ꯑꯗꯣ ꯑꯁ ꯎꯅꯗ꯭ꯔꯤꯗꯅ
ꯎꯅꯗꯔꯤꯅꯦ
ꯎꯗ꯭ꯔꯤꯌꯦ ꯎꯔꯗꯤ ꯈꯪꯗꯣꯏꯕ
ꯎꯝ
ꯊꯥꯔꯣꯏꯅꯦ
ꯎꯝ
ꯊꯥꯔꯛꯑꯣꯕ ꯄꯨꯅꯤꯡꯉꯥꯏ
ꯏꯁ ꯑꯩꯅ ꯋꯥꯆꯦꯞ ꯗꯤ ꯄꯤ ꯊꯝꯃꯤꯗꯨꯣ ꯑꯗꯨ ꯑꯩ ꯅꯠꯇꯕ꯭ꯔꯣ ꯀꯅꯥꯅꯣ
ꯑꯦ ꯃꯥꯟꯗꯦꯗ
ꯏꯁ ꯀꯃꯥꯏꯅ ꯃꯥꯟꯗꯔ꯭ꯤꯅꯣ ꯍꯥꯏꯔꯛꯑꯣꯅꯦ
ꯗꯤꯄꯤ ꯗꯤꯄꯤ ꯗꯤ ꯈꯔ ꯍꯦꯜꯂꯝꯅꯤꯗ
ꯍꯣꯏ ꯍꯦꯟꯕꯅꯤ ꯈꯔꯕꯨꯗꯤ
ꯑꯗꯨꯒꯤꯅꯦ ꯊꯥꯔꯛꯑꯣ ꯍꯥꯏꯗꯣ
ꯑꯗꯨꯝ ꯀꯩꯅꯣ ꯑꯩꯈꯣꯏ ꯑꯗꯨꯝ ꯊꯦꯡꯅꯕꯗꯣ ꯌꯦꯡꯉꯣꯗ
ꯎꯝ ꯂꯨꯏꯅꯦ ꯊꯦꯡꯅꯗ꯭ꯔꯗꯤ
ꯏꯁ ꯀꯩꯗꯧꯕꯩ ꯊꯦꯡꯅꯔꯣꯏꯗꯣꯏꯅꯣ ꯑꯩꯈꯣꯏ ꯑꯗꯨꯝ ꯐꯥꯎꯅ ꯄꯥꯎ ꯐꯥꯎꯅꯔꯒ ꯅꯣꯡꯃ ꯊꯦꯡꯅꯔ ꯂꯣꯏꯔꯦ ꯀꯩꯅꯣ
ꯌꯥꯝ ꯅꯨꯡꯁꯤ ꯋꯔꯤꯅꯤꯅꯦ ꯁꯤꯗꯤ
ꯍꯣꯏ ꯌꯥꯝ ꯅꯨꯡꯉꯥꯏꯕ ꯋꯥꯔꯤꯅꯦ
ꯃꯥꯅꯦ ꯃꯥꯅꯦ ꯆꯠꯂꯤꯕ ꯈꯣꯡꯆꯠꯁꯦ ꯃꯤ ꯇꯝꯕ ꯉꯝꯗꯦ
ꯌꯥꯝ ꯄ꯭ꯔꯃꯥꯟ ꯄ꯭ꯔꯃꯥꯟꯒ ꯌꯥꯝ ꯍꯩꯔꯝꯃꯤꯀꯣ ꯅꯪꯗꯤ
ꯆꯗꯤꯔ ꯈꯪ ꯆꯠꯁꯤ ꯀ ꯍꯥꯏꯅ ꯏꯃꯥ
ꯆꯨꯃꯦꯅꯥ ꯑꯗꯨꯁꯨ
ꯆꯨꯝꯗꯕ ꯌꯥꯎꯗꯦ ꯂꯣꯏ ꯆꯨꯝꯃꯤ ꯅꯪꯅ ꯉꯥꯡꯉꯤꯗꯣ ꯍꯟꯗ꯭ꯔꯦꯠ ꯄꯥꯔꯁꯦꯟꯗ ꯋꯥꯟ ꯄꯔꯁꯦꯟ ꯆꯨꯝꯃꯦ
ꯑꯦ ꯑꯗꯨꯗꯤ ꯈꯔ ꯍꯤꯟꯃꯜꯂꯤꯗ
ꯍꯦꯟꯃꯟꯗꯦꯗꯥ
ꯀꯩꯩꯅꯣ
ꯑꯗꯣ ꯅꯪ ꯍꯌꯦꯡꯗꯤ ꯀꯥꯔꯤ ꯀꯗꯥꯏ ꯀꯗꯥꯏ ꯆꯠꯇꯣꯏꯔꯣ ꯊꯕꯛ ꯆꯠꯀꯗ꯭ꯔꯣ
ꯍꯌꯦꯡꯁꯦ ꯈꯪꯗꯔ꯭ꯦ ꯍꯣꯔꯦꯟ ꯕꯣꯜ ꯌꯦꯡꯉꯒ ꯍꯧꯒꯠꯄ ꯉꯝꯕ꯭ꯔꯥ ꯉꯝꯗꯕ꯭ꯔꯥ ꯑꯗꯨꯗ ꯈꯪꯅꯤ
ꯎ ꯉꯁꯤ ꯀꯅꯥꯒꯤ ꯃꯦꯠꯁ ꯂꯩꯌꯦ
ꯑꯣ ꯏꯌꯥꯝꯕ ꯔꯣꯅꯦꯜꯗꯣ ꯍꯥꯏꯗꯣ
ꯁꯨ ꯂꯥꯎꯕꯗꯣ
ꯎꯝ ꯎꯝ
ꯑꯩꯗꯤ ꯌꯦꯡꯉꯔꯣꯏꯗꯥ ꯑꯗꯨ ꯑꯣꯏꯔꯗꯤ
ꯑꯦ ꯑꯦ ꯑꯦ ꯑꯦ ꯅꯪ ꯍꯣꯔꯦꯟ ꯔꯤꯒ꯭ꯔꯦꯠ ꯇꯧꯅꯤꯀꯣ
ꯀꯔꯤ
ꯍꯣꯔꯦꯟ ꯔꯤꯒ꯭ꯔꯦꯠ ꯇꯧꯅꯤꯕ
ꯑꯩꯗꯤ ꯀꯔꯤꯒꯤ ꯔꯤꯒꯔ꯭ꯦꯠ ꯇꯧꯗꯣꯏꯕ
ꯑꯦ ꯌꯦꯡꯅꯤꯡꯗꯦ ꯀꯌꯥ ꯍꯥꯏꯅ
ꯑꯩ ꯔꯣꯅꯥꯜꯗꯣꯒꯤ ꯐꯦꯟ ꯅꯠꯇꯦꯌꯦ
ꯑꯣ ꯑꯗꯨꯗꯤ ꯑꯄꯤꯛꯄ ꯃꯆꯥꯗꯨ ꯑꯣꯏꯔꯝ ꯅꯤꯅꯦ ꯑꯗꯨꯗꯤ
ꯑꯦꯔꯥ ꯄꯤꯛꯄ ꯃꯆꯥ ꯀꯥꯏꯅ ꯅꯪꯁꯨ ꯎꯁꯤꯠꯇꯕ꯭ꯔꯥ
ꯏꯁ ꯃꯤ ꯃꯆꯥꯗꯨꯗ ꯀꯔꯤ ꯇꯧꯅꯤ ꯃꯥꯗꯤ ꯌꯥꯗꯦ ꯌꯥꯗꯦ
ꯅꯪꯁꯨ ꯃꯤ ꯃꯆꯥꯅꯦ
ꯎꯝ ꯑꯩꯉꯣꯟꯗꯩꯩꯗꯤ ꯈꯔ ꯍꯦꯟꯂꯝꯅꯤꯗ
ꯄꯤꯇ꯭ꯔꯨ ꯄꯦꯛꯑꯒ ꯅꯪ ꯀꯥꯎꯊꯠꯂꯨꯔ ꯍꯧꯖꯤꯛ
ꯑꯦ ꯉꯝꯒꯗꯔꯥꯅꯦ
ꯍꯧꯖꯤ ꯍꯧꯖꯤꯒ ꯑꯗꯨꯣ ꯃꯦꯁꯤꯒꯤ ꯏ ꯐ ꯑꯅꯤ ꯃꯔꯛꯇ ꯍꯧꯖꯤꯛꯤꯅꯦ ꯍꯧꯔꯛꯀꯗꯧꯔꯦ ꯀꯥꯟꯅꯕ
ꯑꯦ ꯑꯦ ꯑꯦ ꯑꯦ ꯑꯦ ꯑꯦ ꯑꯦ ꯅꯣꯛꯅꯤꯡꯉ ꯅꯣꯛꯅꯤꯡ
ꯅꯣꯑꯣ ꯅꯣꯑꯣ
ꯃꯦꯁꯤ ꯃꯦꯁ ꯌꯥꯝ ꯄꯛꯇꯕ ꯃꯦꯁꯤꯅꯤ ꯀꯩꯅꯣ
ꯅꯪ ꯑꯩꯁꯦ ꯃꯦꯁꯤ ꯐꯦꯅꯤ ꯍꯥꯏꯕꯁ ꯃꯤꯁꯤ ꯇꯕ ꯑꯃ ꯌꯥꯎꯔꯤꯉꯀꯣ
ꯎ ꯆꯥꯏꯅꯤ ꯃꯤꯁꯤ ꯐꯦꯟ ꯉꯥꯏꯔꯒ ꯂꯩꯕꯅꯤ
ꯅꯝꯕ ꯍꯧꯔ ꯍꯧꯖꯥꯔꯛꯁꯅꯣ
ꯎ
ꯅꯪ ꯇꯤꯟꯅꯕꯅꯤ ꯍꯥꯏꯔꯒ ꯑꯃꯨꯛ ꯄꯨꯅ ꯃꯤꯗꯣ ꯀꯝꯅ ꯃꯤꯗꯣ ꯇꯧꯔ ꯀꯅꯤꯉ
ꯁꯣꯏꯔꯣꯏ ꯑꯃꯗꯤ ꯁꯣꯏꯔꯣꯏ ꯅꯪ ꯅꯪꯔ ꯑꯩꯔ ꯑꯃꯗꯤ ꯆꯥꯒꯅꯤ
ꯍꯦꯔ ꯑꯩꯅꯃ ꯆꯥꯔꯗꯤ ꯅꯪ ꯑꯅꯤ ꯆꯥ ꯑꯩꯅꯅꯤꯖꯗꯦ ꯅꯪ ꯑꯍꯕꯖ
ꯌꯥꯏꯅꯦ
ꯑꯩꯁꯨ ꯍꯟꯗꯕꯤ ꯍꯥꯏꯕꯗꯨꯅꯦ
ꯈꯔꯥꯗꯤ ꯂꯩꯌꯦ
ꯅ ꯌꯔꯦ
ꯅꯪꯗꯤ ꯍꯌꯦꯡ ꯉꯁꯤ ꯀꯔꯤ ꯇꯧꯔꯦ
ꯑꯩ ꯉꯁꯤ ꯊꯕꯛ ꯆꯠꯂꯦ ꯎꯝ
ꯑ
ꯍꯥꯏ ꯌꯦꯡꯖ ꯃꯨꯛ ꯆꯠ ꯀꯅꯤ ꯑꯁ ꯉꯁꯤ ꯊꯕꯛ ꯈꯔ ꯀꯩꯅꯣ ꯌꯥꯝ ꯆꯤꯟꯕꯒꯤ ꯋꯥꯕꯁꯤꯗꯤ ꯏꯃꯥ ꯃꯃꯟꯗꯅ ꯑꯩꯗꯤ ꯊꯕꯛ ꯑꯁꯤ ꯂꯦꯞꯅ ꯁꯤꯔꯛ ꯈꯟꯕꯅꯦ
ꯎꯝ ꯊꯕꯛ ꯇꯧꯔꯤꯗꯤ ꯋꯥꯗꯅꯕ ꯇꯧꯕꯅꯦ
ꯑꯁ ꯑꯗꯨ ꯑꯣꯏꯔꯁꯨ ꯑ ꯀꯔꯤꯌꯦ ꯈꯔꯗꯤ ꯀꯔꯤ
ꯈꯔ ꯈꯔ ꯋꯥꯕꯗꯤ ꯀꯩꯁꯨ ꯀꯥꯏꯗꯦ ꯌꯥꯝ ꯋꯥꯔꯗꯤꯀꯣ ꯌꯥꯝ ꯅꯨꯡꯉꯥꯏꯇꯕꯅꯤ
ꯎꯝ ꯍꯥꯏꯗꯤ ꯍꯧꯖꯤꯛ ꯌꯥꯝ ꯑꯉꯥꯡꯁꯨ ꯑꯣꯏꯔꯤ ꯑꯗꯨꯒ ꯊꯕꯛ ꯋꯥꯕ ꯇꯧꯔꯗꯤ ꯍꯌꯦꯡ ꯋꯥꯏꯁ ꯏꯆꯥ ꯏꯁꯨ ꯂꯩꯔꯛꯑꯗꯤ ꯑꯩꯒꯤꯗꯤꯆ ꯄꯥꯏꯔꯒ ꯆꯠꯄꯗꯣ ꯏꯆꯥ ꯅꯨꯨꯄꯤ ꯏꯆꯥꯗ ꯄꯥꯈꯥꯡ ꯂꯩꯁꯥꯕꯤ ꯐꯥꯗ꯭ꯔꯤꯉꯩꯅ ꯏꯆ ꯄꯥꯏꯔꯒ ꯆꯠꯄꯗꯣ ꯁꯣꯏꯗ꯭ꯔꯕꯅꯦ
ꯎꯝ ꯆꯁꯤꯜꯂꯣ ꯇꯛꯁꯤꯟꯂꯣ
ꯍꯣꯏꯅꯦ ꯑꯗꯨꯅ ꯊꯕꯛ ꯋꯥꯕ ꯁꯨꯕ ꯌꯥꯗꯦꯕ
ꯃꯥꯅꯤ ꯃꯥꯅꯤ
ꯎ
ꯍꯥꯏ ꯑꯁ ꯉꯁꯤꯁꯦ ꯑꯁ ꯏꯚꯅꯤꯡꯗ ꯁꯥꯟꯅꯕꯗꯨꯣ ꯋꯥꯏꯅꯦ
ꯅꯪꯁꯨꯕꯣꯁ ꯅꯕ꯭ꯔꯥ
ꯁꯤ ꯅꯥꯏ
ꯏꯁ ꯅꯪ ꯕꯣꯁꯅꯕꯅꯕ ꯍꯥꯏꯕ꯭ꯔꯅꯦ
ꯎꯝ ꯍꯩꯕꯨꯗꯤ ꯌꯥꯝ ꯍꯩꯕꯨꯗꯤ ꯅꯠꯇꯦꯗ
ꯅꯪꯅ ꯕꯣꯜ ꯁꯥꯟꯗꯣ ꯍꯣꯃꯜ ꯂꯧ ꯁꯥꯟꯅꯔꯝꯒꯅꯤ
ꯑꯦ ꯑꯦ ꯑꯥ ꯌꯦꯡꯕ ꯂꯥꯛꯑꯣꯅꯦ
ꯇꯥ ꯂꯧꯕ ꯂꯥꯛꯑꯣ
ꯎꯝ ꯃꯦꯠꯆ ꯑꯃ ꯎꯔꯒ ꯋꯥꯎ ꯍꯥꯏꯔꯛꯀꯅꯤ
ꯍꯣꯏ ꯅꯪꯒꯤ ꯍꯣꯡꯃꯣꯗꯧ ꯏꯃꯥ ꯏꯃꯥ ꯇꯧꯔꯒ ꯆꯦꯟꯕꯗꯨꯔꯣ ꯑꯩꯅ ꯑꯃꯨꯛꯋꯥꯎ ꯍꯥꯏꯗꯣꯏꯁꯦ
ꯅꯠꯇꯦꯗ ꯑꯁ ꯃꯥꯗꯤ ꯅꯨꯄꯥ ꯌꯥꯝ ꯊꯣꯛꯏ ꯉꯛꯅꯦ ꯁꯣꯏꯗ꯭ꯔꯦ
ꯍꯣꯏꯅꯦ ꯍꯣꯏꯅꯦ ꯅꯪꯅ ꯁꯥꯟꯅꯕꯗꯣ ꯚꯤꯗꯤꯑꯣ ꯑꯣꯏꯅ ꯊꯥꯔꯛꯑꯣꯅꯦ
ꯂꯨꯅꯦ
ꯄꯨꯟꯁꯤꯁꯤ ꯂꯨꯕꯤꯅꯦ
ꯀꯔꯤ ꯅꯪꯅ ꯄꯨꯟꯁꯤꯁꯦ ꯂꯨ ꯂꯨ ꯍꯥꯏꯔꯦ ꯀꯔꯤꯗꯅꯣꯃ ꯂꯨꯔꯤꯁꯦ
ꯅꯣꯡꯃ ꯅꯪꯁꯨ ꯈꯪꯅꯒꯅꯦ
ꯏꯁ ꯍꯧꯖꯤꯛꯁꯤ ꯅꯣꯡꯃ ꯅꯠꯇꯕ꯭ꯔꯣ
ꯍꯧꯖꯤꯛꯁꯨ ꯅꯣꯡꯃ ꯅꯣꯡꯃ ꯍꯥꯏꯕꯗꯤ ꯅꯣꯡꯃ ꯑꯃ ꯂꯩꯗꯅ
ꯅꯣꯡꯃ ꯍꯥꯏꯒꯅꯨ ꯀꯣꯅ ꯍꯥꯏꯌꯣ ꯑꯗꯨꯗꯤ
ꯀꯣꯅ
ꯑ
ꯉꯁꯥꯏ ꯍꯥꯏꯕ ꯌꯥꯗ꯭ꯔꯣ ꯑꯗꯨꯗꯤ ꯍ
ꯅꯪꯅꯗꯤ ꯍꯥꯏꯗ꯭ꯔꯒ ꯅꯪꯅꯈꯩ ꯅꯪꯅꯈꯩ ꯍꯥꯏꯗ꯭ꯔꯒ ꯅꯪ ꯑꯩ ꯑꯃꯨꯛ ꯀꯃꯥꯏꯅ ꯈꯪꯗꯣꯔꯤ
ꯃꯥꯅꯤ ꯃꯥꯅꯤ ꯆꯨꯝꯃꯤ ꯏꯅꯥꯎꯁ ꯌꯥꯝ ꯆꯨꯝꯃꯤ
ꯏꯅꯥꯎ ꯅꯠꯇꯦ ꯏꯆꯟ ꯅꯨꯄꯤ
ꯑꯁ ꯉꯁꯥꯏ ꯍꯥꯏꯌꯨ ꯌꯥꯗꯣ ꯑꯗꯨꯁꯨ ꯏꯆꯪ ꯅꯨꯨꯄꯤ ꯌꯥꯝ ꯆꯨꯝꯃꯤ
ꯅꯪꯅ ꯏꯅꯥꯎ ꯍꯥꯏꯔꯤꯗꯣ ꯑꯩꯁꯤ ꯅꯨꯄꯥꯅꯤꯅ ꯈꯜꯂꯤꯕ꯭ꯔꯣꯕ
ꯑꯗꯨꯅꯤ ꯑꯩ ꯀꯌꯥ ꯍꯩꯇꯦ ꯍꯥꯏꯗꯣ
ꯎꯝ ꯑꯗꯨꯅꯕꯨ ꯈꯔ ꯑꯗꯨꯅꯕꯨ ꯇꯝꯃꯨ ꯍꯥꯏꯕꯅꯤꯅꯦ
ꯇꯝꯅꯦ ꯑꯁ ꯉꯔꯥꯡ ꯉꯔꯥꯡꯗꯒꯤꯗꯤ ꯉꯁꯤ ꯈꯔ ꯍꯦꯜꯂꯦ
ꯍꯣꯏꯅꯦ ꯑꯩꯉꯣꯟꯗ ꯑꯗꯨꯝ ꯀꯣꯜ ꯇꯧꯔꯛꯑꯣꯅꯦ ꯅꯪꯅ ꯎ ꯀꯩꯅꯣ ꯎ ꯍꯩꯅꯤꯡꯉꯗꯤ
ꯇꯧꯔꯛꯀꯦ ꯑꯗꯣ ꯅꯪ ꯕꯤꯖꯤ ꯑꯣꯏꯔꯝꯃꯗꯤ ꯀꯩꯇꯧꯅꯤ
ꯗꯤ ꯌꯥꯝ ꯊꯕꯛ ꯆꯤꯟꯕ꯭ꯔꯣ ꯈꯣꯠꯄ꯭ꯔꯣ ꯅꯍꯥꯟꯍꯥꯟꯅ ꯍꯥꯡꯉꯛꯀꯗꯕ
ꯑꯠꯆ ꯑꯠꯆꯥ ꯑꯠꯆꯥ ꯌꯥꯏꯅꯦ ꯑꯗꯨꯁꯨ
ꯑꯗꯨ ꯍꯥꯟꯅ ꯍꯪꯉꯗꯤ ꯑꯩꯁꯨ ꯊꯕꯛ ꯆꯤꯂꯦ ꯆꯤꯟꯗꯦꯗꯣ ꯍꯥꯏꯔꯛꯀꯅꯤꯗꯅ ꯑꯃꯨꯛ
ꯆꯤꯟꯂꯤ ꯍꯥꯏꯔꯒꯗꯤ ꯇꯧꯔꯛꯄꯁꯨ ꯌꯥꯔꯣꯏꯗꯅ
ꯍꯣꯏꯅꯦ